ꯑꯩꯅ
ꯍ ꯏꯌꯥꯝꯕ
ꯅꯨꯡꯉꯥꯏꯔꯤꯕꯣ ꯅꯪꯕꯣ
ꯅꯨꯡꯉꯥꯏꯔꯤꯌꯦ ꯏꯌꯥꯝꯕꯗꯤ ꯅꯨꯡꯉꯥꯏꯔꯤꯕꯣ
ꯅꯨꯡꯉꯥꯏꯅꯦ
ꯀꯣꯏꯕ ꯂꯥꯡꯕꯒ ꯏꯆꯠ ꯆꯠꯇ꯭ꯔꯕꯣ ꯍꯟꯗꯛꯇꯤꯕꯣ ꯍꯌꯦꯡ ꯀꯥꯡꯅꯦ ꯄ꯭ꯔꯣꯒꯥꯥꯝ ꯅꯨꯡ ꯂꯩꯇ꯭ꯔꯣ꯫
ꯀꯥꯡ ꯅꯨꯡꯒꯥꯖꯦ ꯍꯧꯖꯤꯛꯇꯤ ꯀꯩꯁꯨ ꯏꯟꯇꯔꯦꯁꯄꯨ ꯂꯩꯇ꯭ꯔꯦꯗ ꯑꯉꯥꯡ ꯑꯣꯏꯔꯤꯉꯩꯗ ꯈꯔ ꯂꯩꯔꯝꯕꯅꯦ ꯍꯧꯖꯤꯛꯇꯤ ꯑꯈꯣꯏꯗꯤ ꯃꯥꯩꯇꯩꯒꯤ ꯑꯁꯦꯡꯕ ꯏ ꯍꯥꯏꯕꯗꯨꯒꯤ ꯋꯥꯈꯜꯂꯣꯟꯗꯣ ꯈꯔ ꯈꯔ ꯆꯦꯟꯍꯧꯔꯛꯑꯦ
ꯎꯝ ꯑꯩꯈꯣꯏꯒꯤ ꯑꯉꯥꯡ ꯑꯣꯏꯔꯤꯉꯩꯗꯗꯤ ꯀꯥꯡꯉꯕ ꯑꯗꯒꯤ ꯑꯃ ꯑꯃꯥ ꯍꯏꯗꯤ ꯀꯨꯝꯍꯩ ꯍꯔꯥꯎꯕꯨ ꯑꯣꯏꯔꯗꯤ ꯑꯗꯨꯝ ꯍꯥꯏꯗꯤ ꯂꯩꯕ ꯅꯨꯡꯉꯥꯏꯖꯩꯗꯅ ꯃꯩꯇꯩꯒꯤ ꯑꯣꯏꯔꯣ ꯑꯃꯒꯤ ꯑꯣꯏꯔꯣ ꯑꯃꯒꯤ ꯑꯣꯏꯔꯣ ꯀꯨꯝꯍꯩ ꯍꯔꯥꯎꯗꯣ ꯑꯉꯥꯡꯅꯦ ꯄꯥꯝꯖꯕꯅꯦꯕ ꯑꯗꯣ ꯍꯧꯖꯤꯛꯀꯥꯟꯗꯤ ꯆꯥꯎꯔꯛꯑꯃꯤꯅ ꯈꯔ ꯁꯤꯡꯉꯛꯑꯕꯅꯤꯅ ꯀꯨꯝꯍꯩꯔꯥꯎꯁꯤꯁꯨ ꯀꯌꯥ ꯊꯋꯥꯏ ꯌꯥꯎꯔꯛꯇꯕ ꯊꯋꯥꯏ ꯌꯥꯎꯗꯕꯗꯤ ꯑꯩꯈꯣꯏꯒꯤ ꯏꯟꯇꯔꯦꯁ ꯑ ꯂꯩꯔꯛꯇꯕꯗꯣ ꯍꯥꯏꯗꯤ ꯁꯣꯝꯗ ꯊꯕꯛ ꯏꯟꯈꯥꯡ ꯃꯐꯝꯗ ꯂꯩ ꯂꯩꯔꯛꯄꯅꯤꯅ ꯑꯗꯒꯤ ꯃꯔꯨ ꯑꯣꯏꯕ ꯏꯁꯥꯒꯤ
ꯖꯥꯇꯤꯒꯤ ꯑꯩꯈꯣꯏꯒꯤ ꯀꯩ ꯍꯥꯏꯇꯥꯔꯦ ꯁꯨꯝꯕꯗ ꯍꯦꯟꯅ ꯐꯣꯀꯁ ꯍꯥꯏꯗꯤ ꯍꯦꯟꯅ ꯄꯨꯛꯅꯤꯡ ꯂꯨꯞꯁꯜꯂꯛꯄ ꯃꯇꯝꯗꯨꯅꯦꯕ
ꯃꯥꯅꯦ
ꯏꯁꯥꯒꯤ ꯅꯥꯠꯀꯤ ꯀꯨꯝꯍꯩ ꯍꯔꯥꯎꯖꯤꯕꯣꯛꯇ ꯑꯈꯣꯏ ꯍꯥꯏꯗꯤ ꯐꯖꯅ ꯁꯔꯨꯛ ꯌꯥꯕꯗꯣ ꯍꯨꯖꯤꯛꯇꯤ ꯑꯩꯈꯣꯏꯁꯨ ꯆꯧꯔꯕꯅꯤꯅ ꯏꯃꯨꯡ ꯃꯅꯨꯡ ꯄꯨꯕ ꯊꯕꯛ ꯏꯪꯈꯥꯡ ꯆꯠꯅꯔꯕꯅꯤꯅ ꯐꯖꯅ ꯑꯁꯤꯐꯥꯎꯗ ꯑꯦꯟꯖꯣꯏ ꯇꯧꯕ ꯐꯖꯅ ꯉꯝꯗ꯭ꯔꯤꯕꯅꯦꯕ
ꯑꯪ
ꯁꯤꯒꯤ ꯃꯊꯛꯁꯤꯗ ꯃꯤ ꯃꯤꯒꯤ ꯍꯥꯏꯗꯤ ꯃꯤ ꯑꯇꯣꯞ ꯍꯥꯏꯗꯤ ꯑꯇꯣꯞꯄ ꯖꯥꯇꯤꯒꯤ ꯀꯨꯝꯍꯩ ꯍꯔꯥꯎꯖꯦ ꯌꯥꯎꯕꯁꯤꯗꯤ ꯀꯩꯁꯨ ꯏꯁꯥꯒꯤ ꯕꯣꯛꯇ ꯐꯖꯅ ꯃꯄꯨꯡ ꯐꯥꯅ ꯌꯥꯎꯕ ꯉꯝ ꯉꯝꯗ꯭ꯔꯥꯒ ꯃꯤꯒꯤꯗ ꯌꯥꯎꯕꯁꯤꯗꯤ ꯀꯩꯁꯨ ꯑꯣꯏꯊꯣꯛꯇꯕꯅꯦꯕ
ꯃꯥꯅꯦ ꯃꯥꯅꯦ
ꯑꯗꯨꯕꯨ ꯃꯁꯤ ꯍꯦꯟꯅꯥ ꯍꯥꯏꯗꯤ ꯍꯣꯏ ꯈꯔ ꯈꯔꯁꯨ ꯌꯥꯎꯐꯝ ꯊꯣꯛꯏ ꯃꯤꯒꯤ ꯀꯨꯝꯍꯩ ꯍꯔꯥꯎ ꯏꯀꯥꯏ ꯈꯨꯝꯅꯕ ꯑꯣꯏꯅ ꯑꯗꯣ ꯑꯩꯈꯣꯏꯅ ꯁꯪꯗꯕꯁꯤꯅ ꯀꯩꯗꯤ ꯎꯄꯥꯏ ꯂꯩ
ꯃꯥꯅꯦ
ꯑꯗꯨꯅꯥ
ꯍꯧꯖꯤꯛꯀꯥꯟꯗꯤ ꯌꯥꯗ꯭ꯔꯦ ꯅꯍꯥꯟꯋꯥꯏꯗꯤ ꯀꯥꯡꯒꯨꯝꯒꯥꯁꯦ ꯊꯣꯛꯂꯛꯄꯗ ꯏꯃꯥ ꯏꯄꯥꯗ ꯗ꯭ꯔꯦꯁꯀ ꯂꯩꯍꯟꯗꯨꯒꯤ
ꯃꯅꯦ
ꯐꯨꯔꯤꯠ ꯐꯤꯔꯣꯟ ꯐꯖꯕ ꯁꯦꯠꯇꯨꯒꯤ ꯌꯧꯁꯪ ꯃꯇꯝꯒ ꯂꯥꯛ ꯗ꯭ꯔꯦꯁ ꯐꯖꯕ ꯂꯩꯕꯤꯌꯨ ꯑꯗꯨ ꯇꯧꯕꯤꯌꯨ ꯒꯍꯥꯏꯅꯒꯣ
ꯎꯝ ꯑꯗꯩꯗꯤ ꯀꯩꯅꯣ ꯂꯥꯏ ꯍꯔꯥꯎꯕ
ꯑ
ꯑꯗꯒꯤ ꯅꯤꯉꯣꯜ ꯆꯥꯛꯀꯧꯕ ꯀꯥꯏꯅ ꯂꯥꯛꯄꯁꯦ ꯍꯔꯥꯎꯖꯩꯅꯦꯕ ꯊꯥꯕꯜ ꯆꯣꯡꯉꯅꯤ ꯑꯗꯒꯤ ꯃꯥꯏ ꯌꯦꯡꯉꯅꯤ ꯀꯅꯥ ꯑꯉꯥꯡꯖꯤꯡꯖꯤꯅ
ꯑꯍꯥꯎꯕ ꯆꯥ ꯐꯪꯒꯅꯤ ꯀꯥꯏꯅ
ꯃꯥꯅꯦ ꯑꯉꯥꯡ ꯑꯣꯏꯔꯤꯉꯩꯒꯤ ꯄꯨꯟꯁꯤꯗꯣ ꯄꯥꯝꯃꯦꯗ ꯇꯧꯔꯤꯁꯦ
ꯍꯧꯖꯤꯛꯇꯤ ꯑꯉꯥꯡ ꯑꯣꯏꯗ꯭ꯔꯃꯤꯅ ꯄꯩꯁꯥꯁꯨ ꯁꯨꯝ ꯆꯥꯎꯁꯤꯜꯂꯝ ꯏꯃꯥ ꯏꯄꯥꯗ ꯁꯨꯝ ꯂꯧꯕꯁꯨ ꯁꯨꯝ ꯇꯟꯁꯤꯜꯂꯛ ꯏꯀꯥꯏꯔꯛ
ꯎꯝ
ꯏꯃꯥ ꯏꯄꯥꯅ ꯄꯩꯁꯥ ꯄꯥꯏꯕ ꯏꯕꯨꯡ ꯑꯣꯏꯔꯗꯤ ꯑꯃꯨꯛꯁꯨ ꯐꯕ
ꯃꯥꯅꯦ꯫
ꯑꯩꯈꯣꯏꯒꯤ ꯆꯍꯤ ꯃꯇꯝꯁꯤꯗꯗꯤ ꯄꯩꯁꯥ ꯄꯥꯏꯕ ꯃꯆꯥ ꯃꯁꯨꯗꯤ ꯅꯨꯡꯉꯥꯏꯑꯅ ꯁꯤꯗ ꯀꯥꯔꯒ ꯊꯧꯗꯅ ꯀꯣꯏꯗꯅ ꯂꯥꯡꯗꯅ ꯃꯌꯥꯝ ꯂꯩꯔꯤꯅꯤꯗꯣ
ꯎꯝ
ꯑꯩꯈꯣꯏꯅ ꯁꯣꯝꯗ ꯏꯃꯨꯡꯒꯤ ꯂꯩꯇ ꯂꯥꯏꯔ ꯍꯣꯠꯅ ꯂꯩꯔꯦ
ꯃꯥꯅꯦ
ꯁꯤꯖꯨ ꯎꯁꯟꯗ ꯌꯥꯗꯕ꯫
ꯃꯥꯅꯦ ꯃꯥꯅꯦꯁ ꯎꯁꯜꯂꯒꯁꯨ ꯑꯃꯨꯛ ꯀꯩ ꯍꯥꯏ ꯎꯁꯟꯗꯕꯁꯨ ꯌꯥꯗꯕ ꯎꯁꯟꯕꯁꯨꯨ ꯌꯥꯗꯕ ꯇꯧꯔꯤꯁꯦ ꯀ ꯇꯧꯔꯤꯗ ꯍꯥꯏꯗꯤ ꯎꯝ ꯀꯩꯅꯣꯝ ꯁꯦꯠꯅꯤꯡꯉꯦ ꯆꯥꯠꯅꯤꯡꯉꯦꯅ ꯑꯣꯏꯔꯁꯨ ꯑꯩꯈꯣꯏꯒꯤ ꯍꯥꯏꯕ ꯉꯝꯗꯕ ꯏꯃꯥꯏ
ꯎꯝ
ꯂꯩꯇꯕꯗꯨꯗ ꯎꯕꯗ ꯑ ꯑꯩꯅ ꯍꯥꯏꯔꯣꯒ ꯃꯣꯏꯅ ꯂꯩꯕ ꯉꯝꯗꯕꯒꯤ ꯅꯨꯡꯉꯥꯏꯇꯕꯗꯣ ꯑꯗꯨ ꯄꯤꯅꯤꯡꯗꯕ ꯍꯥꯏꯇꯥꯔꯦ ꯑꯗꯨꯗꯨꯅ ꯅꯨꯡꯉꯥꯏ ꯌꯥꯏꯐꯕ ꯏꯃꯨꯡꯒꯤ ꯃꯆꯥ ꯃꯁꯨꯁꯤꯡꯁꯤꯅ ꯑꯗꯨꯝ ꯀꯣꯏꯕ ꯂꯥꯡꯕ ꯆꯠꯇꯅ ꯀꯨꯝꯍꯩ ꯍꯔꯥꯎꯁꯦ ꯃꯣꯏꯒꯤꯗꯤ ꯑꯗꯨꯝ ꯃꯣꯏꯗꯤ ꯑꯍꯟ ꯑꯕ ꯂꯩꯇꯦ ꯑꯉꯥꯡ ꯑꯕ ꯂꯩꯇꯦ ꯑꯗꯨꯝ ꯣꯏ ꯍꯔꯥꯎꯁꯦ ꯉꯥꯏꯔꯒ ꯂꯩꯕ ꯀꯥꯡꯕꯨꯅꯦꯕ
ꯃꯥꯟꯅꯦ
ꯑꯈꯣꯏꯗꯤ ꯁꯦꯟ ꯅꯨꯡ ꯐꯖꯅ ꯄꯥꯏꯖꯗꯕ ꯏꯃꯨꯡꯒꯤꯗꯤ ꯀꯨꯝꯍꯩ ꯍꯔꯥꯎ ꯌꯥꯎꯁꯪꯒ ꯂꯥꯛꯅꯤ ꯈꯟꯕꯗ ꯄꯩꯁꯥ ꯄꯥꯏꯗꯕ ꯏꯃꯨꯡꯒꯤꯗꯤ ꯑꯗꯨꯝ ꯃꯆꯥ ꯃꯁꯨ ꯑꯗꯨꯝ ꯂꯩꯕ ꯁꯦꯜ ꯄꯥꯏꯖꯗꯕ ꯏꯃꯨꯡꯒꯤꯗꯤ ꯌꯥꯎꯁꯪꯒꯨꯝ ꯑꯃ ꯂꯥꯛꯄꯁꯦ ꯑꯃꯔꯣꯝꯗ ꯊꯋꯥꯏꯁꯦ ꯋꯥꯔꯤꯅꯦꯕ ꯑꯁꯥꯅꯅ ꯑꯤ ꯂꯒ ꯁꯤ ꯂꯩꯕꯤꯌꯨ ꯃꯃꯥꯟꯅꯕꯁꯤꯡꯁꯤꯅ ꯂꯩꯕ ꯎꯔꯒ ꯂꯩꯌꯣ ꯍꯥꯏꯔꯛꯀꯗ꯭ꯔꯅ
ꯎꯝ ꯑꯗꯨꯅꯤ ꯌꯦ ꯇꯧꯏꯁꯦ ꯑꯗꯨ ꯃꯆꯥꯅ ꯂꯩꯔꯣ ꯍꯥꯏꯌꯦꯅ ꯍꯦꯛꯇ ꯃꯃꯥ ꯃꯄꯥꯍꯤꯟꯗꯁꯨ ꯂꯩꯅꯤꯡꯗꯕꯗꯤ ꯅꯠꯇꯦꯕ ꯃꯆꯥꯁꯤꯡꯗꯣ ꯃꯤ ꯃꯌꯥꯝꯅ ꯇꯧꯅꯔꯤꯕ ꯑꯗꯨꯃꯥꯏꯅ ꯇꯧꯍꯟꯅꯤꯡꯉꯤ ꯉꯥꯛꯇꯅꯦꯕ
ꯎꯝ
ꯑꯗꯨ ꯃꯣꯏꯁꯨ ꯂꯩꯇꯕꯅꯤꯅ ꯍꯥꯏꯗꯤ ꯑꯗꯨ ꯂꯩꯊꯣꯛꯈ꯭ꯔꯒ ꯑꯗꯩ ꯍꯣꯔꯦꯟ ꯌꯨꯝꯒꯤ ꯆꯥꯅ ꯊꯛꯅꯕ ꯑꯃ ꯑꯃ ꯑꯈꯣꯏ ꯁꯨꯝ ꯋꯥꯅ ꯍꯧꯔꯛꯄꯅꯤꯅꯀꯣ ꯑꯗꯨꯝ ꯈꯪꯉꯦꯕ ꯁꯨꯝꯕꯁꯦ ꯍꯧꯖꯤꯛꯇꯤ ꯑꯩꯈꯣꯏꯅ ꯑꯉꯥꯡ ꯑꯣꯏꯔꯤꯉꯩꯗ ꯈꯪꯉꯝꯗ꯭ꯔꯒꯁꯨ ꯑꯗꯨꯝ ꯆꯥꯎꯁꯤꯜꯂꯛꯑꯃꯤꯅ ꯏꯃꯨꯡꯒꯤ ꯑꯋꯥꯕꯖꯦ ꯁꯨꯝ ꯎꯔꯛꯑꯕꯅꯤꯅ ꯍꯥꯏꯇꯥꯔꯦꯀꯣ
ꯎꯝ
ꯕꯖꯦ ꯈꯔ ꯑꯗꯨꯝ ꯈꯪꯉꯦꯕ꯫ ꯁꯨꯝ ꯅꯨꯡꯉꯥꯏꯇꯦ ꯑꯗꯣ ꯑꯗꯣ ꯄꯩꯁꯥ ꯄꯥꯏꯕꯁꯤꯡꯁꯤꯅ ꯑꯗꯨꯝ ꯀꯩ ꯍꯥꯏꯅꯤ ꯃꯥꯏ ꯃꯣꯏꯒꯤ ꯅꯨꯡꯉꯥꯏ ꯍꯥꯏꯒꯗ꯭ꯔꯥ ꯀꯩ ꯍꯥꯏꯅꯤ ꯅꯨꯡꯉꯥꯏ ꯄꯩꯁꯥ ꯍꯥꯏꯖꯤꯗꯤ ꯃꯣꯏꯗꯤ ꯀꯩꯁꯨ ꯍꯧꯖꯤꯛ ꯃꯇꯝꯗ ꯄꯩꯁꯥꯖꯦ ꯀꯩꯁꯨ ꯂꯩꯇ ꯀꯩꯁꯨ ꯈꯟꯗꯕ ꯏꯃꯨꯡ ꯃꯌꯥꯝ ꯂꯩꯌꯦꯕ ꯄꯩꯁꯥꯒꯤꯗꯃꯛꯇ
ꯂꯩ ꯂꯩ ꯃꯣꯏꯗꯤ ꯀꯨꯝꯍꯩ ꯍꯔꯥꯎ ꯉꯥꯏꯔꯤꯅꯤ ꯏꯌꯥꯝꯕ ꯀꯨꯝꯍꯩ ꯍꯔꯥꯎ ꯃꯇꯝ ꯃꯇꯝꯗ ꯃꯣꯏꯗꯤ ꯁꯝꯅ ꯍꯣꯏ ꯍꯣꯏ ꯂꯥꯏ ꯍꯔꯥꯎꯕꯒꯨꯝꯗ ꯑꯣꯏꯔꯣ ꯚꯣꯠ ꯂꯦꯞꯄ
ꯑꯗꯒꯤ ꯂꯩꯀꯥꯏꯒꯤ ꯚꯣꯠꯀꯨꯝꯕ ꯊꯣꯛꯀꯗꯕ ꯃꯌꯥꯝꯖꯦ ꯄꯩꯁꯥ ꯇꯥꯏꯔꯤꯗꯣ ꯁꯣꯟꯗ ꯖꯣꯔ ꯖꯣꯔ ꯖꯣꯔ ꯖꯣꯔ ꯖꯣ ꯄꯥꯛ ꯀꯨꯝꯍꯩ ꯑꯃꯅꯦꯕ ꯑꯗꯨ ꯇꯧꯔꯒ ꯃꯁꯥꯒꯤ ꯔꯦꯁꯄꯦꯛ ꯇꯥꯟꯕ ꯍꯥꯏꯇꯥꯔꯦ ꯃꯣꯏ ꯇꯧꯔꯤꯁꯦ ꯏꯖꯠꯇꯣ ꯇꯥꯜꯂꯤꯅꯦꯕ
ꯑꯥ
ꯂꯩꯖꯗꯕ ꯏꯃꯨꯡꯅꯗꯤ ꯑꯗꯣ
ꯃꯇꯧ ꯇꯝꯕ ꯃꯇꯧ ꯇꯝꯕ ꯀꯥꯡꯕꯨ ꯑꯃꯁꯨ ꯂꯩꯔꯦ ꯑꯗꯒꯤ ꯑꯩꯈꯣꯏ ꯀꯩ ꯍꯥꯏꯅꯤ
ꯑꯗꯨ ꯎꯔꯒ ꯅꯣꯛꯐꯦꯠ ꯇꯧꯖꯩꯅꯤ꯫
ꯑꯥ
ꯑꯗꯩ ꯑꯩꯈꯣꯏꯒꯤ ꯂꯩꯇꯕ ꯈꯛꯀꯤꯁꯨ ꯅꯠꯇꯅ ꯑꯩꯈꯣꯏꯒꯤ ꯀꯩ ꯍꯥꯏꯅꯤꯀꯣ ꯍꯧꯖꯤꯛꯀꯥꯟꯗꯤ ꯑꯩꯈꯣꯏꯒꯤ ꯎꯝ ꯀꯔꯤ ꯀꯔꯤ ꯩ ꯂꯨꯍꯣꯡꯕꯃꯛꯇ ꯑꯣꯏꯇꯥꯥꯔꯒꯁꯨ ꯀꯣ ꯏꯅꯥꯛ ꯈꯨꯨꯟꯕꯗꯨꯅ ꯐꯖꯅ ꯇꯧꯈ꯭ꯔꯅꯤ ꯃꯣꯢꯗꯤ ꯄꯩꯁꯥ ꯂꯩꯖꯕꯩ ꯇꯧꯖꯩꯅꯦꯕ ꯑꯗꯣ ꯍꯥꯏꯗꯤ ꯂꯩꯇꯕꯁꯤꯡꯗꯨꯅꯁꯨ ꯍꯥꯏꯗꯤ ꯆꯣꯞꯄ ꯌꯥꯗꯦ ꯏꯖꯠ ꯂꯩ ꯀꯦꯅ ꯈꯟꯒꯤꯅꯤ ꯍꯥꯏꯕꯒꯤ ꯃꯑꯣꯡꯗ ꯄꯩꯁꯥꯥꯁꯦ ꯄꯨꯕꯅꯤ ꯈꯪꯗꯦ ꯂꯥꯛꯄꯅꯤ ꯈꯪꯗꯦ ꯇꯧꯅꯔꯅꯤ ꯂꯨꯍꯣꯡꯕ ꯂꯣꯏꯔꯒ ꯑꯩꯈꯣꯏꯒꯤ ꯁꯦꯟꯗꯣꯏ ꯄꯨꯅꯕ ꯑꯗꯒꯤ ꯑꯋꯥꯕ ꯏꯃꯨꯡ ꯃꯌꯥꯝ ꯂꯩꯌꯦꯕ ꯂꯨꯍꯣꯡꯕ ꯍꯥꯏꯁꯤ ꯑꯩ ꯄꯨꯔꯥ ꯀꯩꯅꯣꯒꯤ ꯇꯥꯏꯞꯇ ꯄꯩꯁꯥꯖꯦ ꯑꯗꯨꯝ ꯆꯪꯕ ꯊꯕꯛꯅꯦꯕ ꯃꯥꯒꯤ ꯂꯩꯖꯔꯤꯕ ꯈꯔꯗꯨꯅ ꯀꯣꯟꯅꯅꯕ ꯇꯧꯔꯦ ꯃꯤ ꯃꯌꯥꯝ ꯃꯃꯥꯡꯗ ꯍꯦꯛ ꯏꯖꯠ ꯂꯩꯇꯦ ꯈꯟꯒꯤꯅꯤꯒ ꯍꯥꯏꯕꯒꯤ ꯃꯑꯣꯡꯗꯀꯣ
ꯑꯗꯩ ꯂꯩꯀꯥꯏꯁꯤ ꯂꯩꯀꯥꯏꯅꯁꯨ ꯑꯗꯒꯤ ꯁꯃꯥꯖꯁꯤꯅꯁꯨ ꯈꯔ ꯉꯥꯡꯅꯒꯜꯂꯦꯕ ꯍꯥꯏꯗꯤ ꯑꯩ ꯃꯣꯏ ꯂꯩꯗ ꯇꯧꯖꯩꯅꯦ ꯁꯨꯃꯥꯏꯅ ꯈꯟꯗꯣꯛꯄ ꯃꯤꯖꯦ ꯀꯩꯁꯨ ꯌꯥꯝꯗꯦꯕ
ꯎꯝ꯫
ꯃꯣꯏꯗꯨꯗꯤ ꯑꯆꯥꯄꯣꯠ ꯌꯥꯝꯗꯦꯒ ꯑꯗꯒꯤ ꯑꯗꯨꯗꯣ ꯐꯖꯗꯦ ꯐꯤꯖꯪꯗꯣ ꯐꯖꯗꯦ ꯍꯣꯏ ꯍꯣꯏ ꯍꯣꯏ ꯍꯣꯏ
ꯑꯁ ꯃꯣꯏ ꯃꯊꯪꯒꯤ ꯑꯃ ꯂꯨꯍꯣꯡꯕꯗꯨꯗꯤ ꯐꯖꯩ ꯍꯦ ꯃꯣꯏꯗꯨꯗꯤ ꯍꯩꯖꯤꯡ ꯄꯣꯠꯁꯨ ꯆꯥꯅꯕꯁꯨ ꯐꯖꯩ ꯐꯤꯆꯪꯁꯨ ꯐꯖꯩ ꯑꯗꯨ ꯇꯧꯏ ꯍꯥꯏꯗꯤ ꯃꯤꯗꯤ ꯄꯩꯁꯥ ꯂꯩꯖꯕꯩ ꯇꯧꯖꯩꯅꯦꯕꯗꯣ
ꯃꯥꯅꯦ
ꯂꯩꯇꯕ ꯑꯩꯈꯣꯏꯅ ꯃꯇꯧ ꯇꯝꯃꯛꯄꯗꯥꯗꯤ ꯍꯥꯏꯗꯤ ꯈꯖꯤꯛ ꯈꯖꯤꯛ ꯈꯖꯤꯛ ꯈꯖꯤꯛ ꯆꯠꯈꯤꯕ ꯃꯌꯥꯝꯗꯨꯅ ꯏꯃꯨꯡꯗꯥ ꯍꯦꯛꯇꯥ ꯑꯋꯥꯕꯗꯨ ꯑꯣꯏꯍꯧꯋꯤꯗꯅ
ꯃꯥꯅꯦ
ꯑꯗꯨꯒꯤ ꯁꯔꯨꯛꯇꯤ ꯁꯨꯝ ꯑꯩꯈꯣꯏꯒꯤ ꯁꯤꯒꯤ ꯅꯦꯆꯔꯖꯦ ꯄꯩꯁꯥ ꯄꯥꯏꯕ ꯂꯥꯏꯔꯕ ꯑꯗꯨꯕꯨꯗꯥꯏ ꯋꯥꯔꯤ ꯅꯠꯇꯅ ꯄꯩꯁꯥ ꯄꯥꯏꯕ ꯍꯥꯏꯁꯤꯗꯤ ꯑꯗꯨꯝ ꯄꯩꯁꯥ ꯂꯩꯔꯗꯤ ꯅꯪꯖꯨ ꯉꯥꯏ ꯑꯩꯖꯨ ꯉꯥꯏ ꯑꯗꯨꯝ ꯀꯩꯅꯣꯝꯃ ꯁꯦꯠꯄ ꯆꯥꯕꯗꯥ ꯑꯗꯨꯝ ꯀꯩ ꯍꯥꯏꯅꯤ ꯐꯖꯔꯕ ꯑꯗꯒꯤ ꯅꯨꯡꯉꯥꯏꯕ ꯍꯥꯏꯗꯤ ꯑꯃ ꯁꯦꯠꯅꯤꯡꯉꯛꯄ ꯇꯥꯕꯅꯦꯕ
ꯃꯥꯅꯦ
ꯑꯗꯣ ꯑꯗꯨꯒꯨꯝꯕꯗꯨꯗꯤ ꯄꯩꯁꯥ ꯂꯩꯇꯕꯅꯤꯅ ꯑꯩꯈꯣꯏꯅ ꯌꯥꯅ ꯌꯥꯅꯕ ꯁꯦꯠ ꯆꯥꯔ ꯂꯩꯔꯤꯁꯦ ꯑꯗꯣ ꯍꯥꯏꯗꯤ ꯃꯣꯏꯅ ꯑꯗꯨꯗꯣ ꯈꯟꯒꯗꯧꯅꯦ ꯑꯗꯨ ꯈꯟꯕ ꯈꯛꯇꯩꯖꯨ ꯅꯠꯇꯅ ꯃꯣꯏꯅ ꯑꯩꯈꯣꯏꯒꯤ ꯄꯩꯁꯥꯁꯦ ꯑꯩꯅ ꯄꯩꯁꯥ ꯄꯨꯒꯤꯕ ꯈꯣꯠꯈꯤꯕ ꯍꯥꯏꯁꯤꯗꯤ ꯃꯤ ꯃꯌꯥꯝ ꯃꯃꯥꯡꯗ ꯃꯥꯟꯅꯕ ꯇꯧꯔꯛꯄꯗꯨꯒ ꯍꯥꯏꯗꯤ ꯃꯣꯏꯅ ꯌꯥꯅ ꯌꯥꯅꯕꯅ ꯇꯧꯔꯛꯄꯗꯨꯒ ꯍꯌꯦꯡ ꯌꯥꯅ ꯌꯥꯅꯕ ꯇꯧꯔꯛꯄꯗꯨꯅꯗꯤ ꯁꯦꯟꯗꯣꯏ ꯄꯨꯕꯒꯥꯏꯖꯦ ꯍꯧꯖꯤꯛ ꯌꯥꯝꯅ ꯑꯋꯥꯕ ꯊꯕꯛꯅꯦꯕ
ꯃꯥꯅꯤ ꯕꯦꯡꯇꯥꯒꯤ ꯂꯣꯟ ꯂꯧꯕ ꯉꯝꯃꯒꯥꯅ ꯉꯝꯒ꯭ꯔꯦ
ꯂꯣꯟ ꯂꯧꯔꯁꯨ ꯑꯗꯨꯝ ꯑꯋꯥꯕ ꯊꯕꯛꯅꯤꯗꯥ ꯍꯧꯖꯤꯛꯁꯦ ꯁꯤ ꯃꯤꯒꯤꯁꯤ ꯃꯤꯒꯤ ꯄꯩꯁꯥ ꯄꯨꯕ ꯍꯥꯏꯁꯤꯕꯨ
ꯃꯤꯉꯣꯟꯗꯥꯒꯤ ꯄꯨꯕꯗꯥꯒꯤ ꯕꯦꯡꯇꯩ ꯄꯨꯕꯅꯗꯤ ꯐꯗ꯭ꯔꯣ ꯈꯔ
ꯎꯝ ꯐꯩꯌꯦ ꯑꯗꯨꯁꯨ ꯄꯥꯔꯁꯦꯟꯇꯦꯖ ꯅꯦꯝꯕ ꯅꯦꯝꯗꯥꯕ ꯈꯛꯀꯤ ꯅꯠꯇꯅꯅꯦ ꯍꯥꯏꯗꯤ ꯕꯦꯡꯗꯥꯒꯤꯕꯨ ꯄꯩꯁꯥ ꯄꯨꯒꯦꯔꯥ ꯃꯤꯉꯣꯟꯗꯩꯕꯨ ꯄꯨꯒꯦꯔꯥ ꯁꯤꯡꯗꯥꯕ ꯌꯥꯔꯣꯏꯗꯥꯕ ꯄꯩꯁꯥꯅꯦꯕ
ꯃꯥꯅꯦ
ꯑꯗꯨꯏ ꯃꯍꯨꯠꯇꯥ ꯑꯩꯈꯣꯏꯒꯤ ꯂꯩꯖ ꯂꯩꯖꯕ ꯑꯁꯤ ꯑꯁꯤ ꯁꯦꯡꯅ ꯍꯥꯏꯔꯒꯥꯗꯤ ꯑꯩꯈꯣꯏꯒꯤ ꯑꯩꯈꯣꯏ ꯀꯩ ꯍꯥꯏꯅꯤ ꯑꯩꯈꯣꯏ ꯃꯩꯇꯩꯒꯤ ꯍꯧꯅꯕꯤ ꯍꯥꯏꯒꯗ꯭ꯔꯥ ꯃꯩꯇꯩ ꯈꯛꯀꯤꯁꯨ ꯅꯠꯇꯦ ꯑꯗꯨꯝ ꯇꯣꯞ ꯇꯣꯞꯄ ꯀꯟꯇ꯭ꯔꯤꯗꯥꯁꯨ ꯑꯗꯨꯝ ꯇꯧꯅꯕ ꯖꯥꯠꯅꯤꯗ ꯃꯁꯦ ꯑꯩꯈꯣꯏꯒꯤ ꯀꯩ ꯍꯥꯏꯅꯤ ꯋꯥꯊꯤ ꯉꯥꯡꯅꯕꯤ ꯋꯥꯊꯤ ꯁꯨꯅꯕꯤ ꯃꯥꯒꯤ ꯐꯖꯩꯒꯥ ꯊꯤꯌꯦꯒꯥ ꯍꯥꯏꯕꯁꯦ ꯁꯤꯁꯤꯅ ꯑꯁꯣꯏꯕ ꯌꯥꯝ ꯂꯥꯛꯏꯅꯦꯕ ꯄꯩꯁꯥ ꯄꯥꯏꯕ ꯍꯥꯏꯗꯨꯗꯤ ꯑꯗꯨꯝ ꯇꯧꯔꯛ ꯇꯥꯕꯅꯤꯅꯦ ꯄꯩꯁꯥ ꯂꯩꯔꯝꯃꯤꯅ ꯈꯔ ꯑꯗꯨꯝ ꯃꯌꯥꯝꯗꯩ ꯑꯗꯨꯝ ꯈꯔ ꯇꯧꯗ꯭ꯔꯒꯥꯁꯨ ꯃꯤꯁꯦ ꯄꯩꯁꯥ ꯂꯩꯔꯗꯤ ꯁꯪꯒꯥ ꯂꯩꯔꯛꯏ ꯁꯪꯒꯥꯁꯤꯡꯗꯨꯅ ꯂꯥꯛꯄ ꯍꯥꯏꯁꯦ ꯚꯤ ꯑꯥꯏ ꯄꯤ ꯂꯥꯛꯄꯁꯨ ꯌꯥꯎꯔꯛꯏ ꯚꯤ ꯑꯥꯏ ꯄꯤ ꯂꯥꯛꯑꯒꯥ ꯀꯃꯥꯏꯅ ꯑꯩ ꯆꯝꯃꯣꯠ ꯆꯝꯃꯣꯠ ꯀꯃꯥꯏꯅ ꯀꯥꯅꯣ ꯇꯧꯔꯨꯅꯤ ꯋꯥꯔꯤꯕꯨ
ꯃꯥꯅꯦ
ꯑꯗꯨꯒꯨꯝꯕꯗꯣ ꯃꯤꯒꯤ ꯑꯗꯨꯃꯥꯏꯅ ꯂꯩꯔꯛꯄꯅꯤꯅ ꯑꯩꯈꯣꯏꯅ ꯃꯣꯏꯒꯤ ꯇꯥꯏꯞꯇꯥ ꯃꯥꯟꯅꯕ ꯁꯤꯜꯂꯛꯄꯗꯥꯗꯤ ꯌꯥꯗ꯭ꯔꯦꯕ ꯏꯁ ꯈꯪꯗꯦꯗ ꯏꯅꯥꯎ ꯇꯧꯔꯤꯁꯦ ꯍꯧꯖꯤꯛ ꯃꯇꯝ ꯎꯝ
ꯀꯨꯝꯃꯩ ꯍꯔꯥꯎꯖꯤꯅ ꯁꯨꯝ ꯁꯨꯝ ꯅꯛꯁꯜꯂꯛ ꯁꯦꯟꯖꯨ ꯂꯩꯁꯤꯜꯂꯛꯇꯥ ꯏꯃꯥꯟꯅꯕꯉꯩ ꯀꯣꯏ ꯆꯠꯁꯦ ꯍꯥꯏꯅꯔꯛꯀꯥꯅꯤ ꯐꯤꯔꯣꯟꯖꯨꯝ ꯂꯩꯗ꯭ꯔꯤ ꯌꯥꯎꯗ꯭ꯔꯒꯥ ꯑꯃꯨꯛ ꯅꯨꯡꯉꯥꯏꯇꯦ ꯍꯥꯏꯗꯤ ꯅꯍꯥ ꯑꯣꯏꯕꯩ ꯃꯇꯝꯖꯦ ꯈꯪꯉꯧꯔꯣꯏꯗꯣꯏꯅꯦꯕ ꯑꯩ ꯑꯗꯨꯒꯤ ꯃꯇꯝꯗꯥ ꯑꯃꯨꯛ ꯍꯟꯒꯦꯖꯨ ꯌꯥꯗꯒꯨꯝ ꯇꯧ
ꯎꯝ
ꯍꯌꯦꯡꯋꯥꯏ ꯔꯤꯒꯦꯠ ꯆꯥꯗꯨ ꯁꯔꯨꯛꯄꯨꯗꯤ ꯂꯩꯕ ꯂꯩꯇꯕ ꯈꯔ ꯉꯥꯎꯕ ꯌꯥꯕ ꯉꯥꯎꯊꯣꯛ ꯉꯥꯎꯊꯣꯛꯄ ꯅꯍꯥ ꯑꯣꯏꯕ ꯃꯇꯝꯗꯗꯤ
ꯎꯝ
ꯁꯤ ꯅꯠꯇ꯭ꯔꯗꯤ ꯍꯌꯦꯡꯋꯥꯏ ꯍꯥꯏꯗꯤ ꯋꯥꯔꯛꯄ ꯅꯨꯡꯉꯥꯏꯕꯗꯤ ꯇꯕ ꯉꯝꯗꯦꯗꯅ ꯉꯁꯤꯁꯦ ꯑꯗꯨꯗꯨꯅ ꯅꯍꯥ ꯑꯣꯏꯔꯤ ꯃꯇꯝꯗꯤ ꯈꯔ ꯉꯥꯎꯕ ꯍꯥꯏꯗꯤ ꯌꯥꯝ ꯃꯥꯡꯖꯅ ꯉꯥꯎꯕ ꯅꯠꯇꯕ ꯑꯣꯏꯖꯅ ꯉꯥꯎꯕ ꯑꯗꯣ ꯏꯌꯥꯝꯕ
ꯎꯝ
ꯑꯃꯥꯏꯅ ꯇꯧꯔꯒꯥ ꯉꯥꯎꯕꯖꯦ ꯑꯩ ꯋꯥꯈꯟꯗꯥ ꯑꯃꯥꯏꯅ ꯇꯧꯔꯒꯥ ꯈꯜꯂꯦ ꯑꯗꯣ ꯁꯦꯟꯅꯨꯡ ꯐꯖꯅ ꯈꯔ ꯌꯥꯝ ꯄꯥꯏ ꯄꯥꯏꯗ꯭ꯔꯒꯥ ꯌꯥꯝ ꯄꯥꯏꯗ꯭ꯔꯒꯁꯨ ꯈꯔ ꯄꯥꯏꯔꯝꯃꯗꯤ ꯐꯕ
ꯑꯝ
ꯇꯝ ꯍꯤꯡꯕ ꯌꯥꯅꯕ ꯑꯗꯨꯩ ꯃꯌꯥꯝ ꯌꯥꯅꯕꯁꯨ ꯆꯠꯄ ꯌꯥꯕ ꯑꯗꯣ ꯁꯦꯟ ꯅꯨꯡ ꯄꯥꯏꯍꯧꯗꯕꯅꯤꯅ
ꯍꯤꯡꯕꯁ꯫ꯖꯦ ꯃꯌꯥꯝ ꯃꯤꯃꯥꯟꯅꯕ ꯉꯝꯗ꯭ꯔꯦ
ꯎꯝ ꯄꯩꯁꯥ ꯂꯩꯔꯗꯤ ꯍꯥꯏꯗꯤ ꯃꯤꯅꯁꯨ ꯍꯦꯛ ꯄꯨꯅꯤꯡꯕꯅꯤꯅꯦ ꯁꯦꯜ ꯂꯩꯇ꯭ꯔꯗꯤ ꯍꯣꯏ ꯃꯥꯟꯅꯕ ꯑꯐ ꯑꯐꯕ ꯑꯗꯨꯝ ꯌꯥꯎꯏꯀꯣ ꯃꯣꯏꯅꯒ ꯑꯁ ꯂꯥꯛꯑꯣ ꯄꯩꯁꯥ ꯂꯩꯇ꯭ꯔꯁꯨ ꯅꯪ ꯑꯩ ꯂꯩꯔꯤꯁꯤꯗꯤꯒ ꯍꯥꯏꯕ ꯑꯗꯣ ꯁꯨꯝ ꯃꯤꯅ ꯁꯨꯝ ꯄꯨꯊꯣꯔꯛꯒꯖꯨ ꯑꯩꯈꯣꯏꯁꯨ ꯃꯤꯅꯤꯅ ꯁꯨꯝ ꯏꯀꯥꯏꯕꯗꯨ ꯑꯣꯏꯗꯅꯀꯣ
ꯃꯥꯅꯦ ꯃꯥꯅꯦ
ꯑꯗꯨꯒꯨꯝꯕ ꯑꯗꯨꯝ ꯑꯉꯥꯡ ꯑꯣꯏꯔꯤꯉꯩ ꯃꯇꯝꯗ ꯑꯉꯥꯡ ꯑꯣꯏꯔꯤꯉꯩ ꯍꯧꯖꯤꯛ ꯍꯧꯖꯤꯛꯇꯤ ꯆꯥꯎꯁꯤꯜꯂꯛꯑꯕꯅꯤꯅ ꯃꯤꯅ ꯄꯩꯁꯥ ꯁꯨꯝ ꯄꯨꯊꯣꯛꯄ ꯍꯥꯏꯁꯦ ꯅꯣꯡ ꯅꯤꯅꯤ ꯄꯨꯊꯣꯛꯑꯝꯅꯤ ꯁꯨꯝ ꯑ ꯁꯨꯝ ꯇꯣꯏꯁꯤꯜꯂꯛꯑꯒꯗꯤ ꯑꯈꯣꯏ ꯁꯨꯝ ꯏꯀꯥꯏꯁꯤꯜꯂꯛꯑꯦꯕ
ꯃꯥꯅꯦ
ꯑꯁ ꯈꯪꯗꯦꯗ ꯃꯇꯝꯁꯤ ꯏꯅꯥꯎ ꯍꯤꯡꯕ ꯌꯥꯝ ꯂꯨꯔꯦꯗ ꯑꯗꯨꯅ ꯀꯨꯝꯍꯩ ꯍꯔꯥꯎꯁꯦ ꯍꯧꯖꯤꯛꯇꯤ ꯀꯩꯁꯨ ꯀꯥꯡ ꯅꯨꯡꯒꯥꯏꯁꯦ ꯆꯠꯄꯨꯗꯤ ꯆꯠꯅꯤꯡꯉꯦ ꯏꯃꯥꯟꯅꯕꯈꯩꯁꯨ ꯆꯠꯁꯦꯅ ꯍꯧꯔꯝꯕꯅꯦ ꯁꯦꯜ ꯂꯩꯇꯕꯅꯤꯅ ꯇꯨꯃꯤꯟꯅ ꯂꯩꯔꯤꯁꯦ